ꯍꯦꯜꯂꯣ
ꯇꯥꯕ꯭ꯔꯣ
ꯇꯥꯢꯌꯦ ꯀ꯭ꯔꯤꯇꯥꯎꯕ꯭ꯔꯣ
ꯑꯥ ꯕ꯭ꯔꯦꯟꯗꯥꯗ ꯐꯝꯃꯒ ꯂꯩꯌꯦ ꯍꯧꯖꯤꯛ ꯅꯦꯠꯋꯔꯥꯛ ꯂꯩꯕ ꯃꯐꯝꯗ
ꯆꯥꯛ ꯆꯥꯛꯈ꯭ꯔꯥꯕ꯭ꯔꯣ ꯅꯣꯏꯅꯤꯗ
ꯑꯥ ꯆꯥꯔꯦ ꯉꯁꯤ ꯀꯣꯕꯤ ꯆꯝꯐꯨꯠ ꯑꯣꯏꯅ ꯆꯥꯔꯦ ꯌꯦꯔꯨꯝ ꯑꯉꯥꯎꯕꯒ ꯑꯥ ꯃꯣꯏ ꯃꯥꯏ ꯂꯥꯛꯑꯦ
ꯅꯣꯡ ꯆꯨꯕ꯭ꯔꯥ ꯆꯨꯗꯕ꯭ꯔꯥ ꯀꯣ ꯉꯁꯤ
ꯅꯣꯡ ꯈꯔ ꯆꯨꯋꯦ ꯍꯧꯖꯤꯛ ꯌꯥꯝꯅ ꯀꯟꯅꯗꯤ ꯆꯨꯗꯦ
ꯎꯝ ꯑꯩꯈꯣꯏꯗꯁꯨ ꯅꯣꯡ ꯆꯨꯕ ꯉꯁꯤꯗꯣ ꯑꯗꯨꯒꯤ
ꯑꯣ ꯑꯥ ꯉꯁꯤ ꯁꯥꯅꯤ ꯑꯣꯏꯗꯦ ꯉꯁꯤ ꯅꯨꯡꯁꯥ ꯊꯣꯛꯇꯦ ꯌꯥꯝꯅ ꯀꯂꯥꯎꯗꯤ ꯑꯣꯏꯌꯦ ꯉꯁꯤ
ꯀꯩꯅꯦꯅ
ꯍꯥꯥ
ꯕꯣꯜ ꯌꯦꯡꯕ ꯇꯣꯛꯈ꯭ꯔꯦ ꯇꯣꯛꯈ꯭ꯔꯅꯤ ꯍꯥꯏꯗꯥꯏꯅꯦ ꯅꯪ
ꯈꯪꯗꯦ ꯄꯨꯡ ꯀꯌꯥꯗꯅꯣ ꯉꯁꯤ
ꯉꯁꯤꯒꯤꯗꯤ ꯂꯩꯇꯦ ꯍꯌꯦꯡ ꯑꯣꯏꯅ ꯍꯧꯈ꯭ꯔꯅꯤ ꯑꯃꯨꯛ ꯗꯦꯠ ꯑꯩꯠꯇꯅꯤ ꯑꯗꯨ ꯑꯣꯏꯔꯁꯨ
ꯑꯣ ꯗꯦꯠ ꯗꯦꯠ ꯅꯥꯏꯟ ꯑ ꯗꯦꯠ ꯇꯦꯟꯗ ꯑꯣꯏꯕ ꯃꯥꯜꯂꯦ
ꯑꯣ
ꯅꯥꯏꯔꯥ ꯉꯁꯤ ꯂꯩꯇꯦ ꯍꯣꯏ ꯃꯣꯏꯗꯣ ꯎꯝ ꯋꯥꯟ ꯊꯥꯔꯇꯤ ꯑꯗꯨꯋꯥꯏꯗ ꯍꯥꯎꯕꯅꯤꯅꯀꯣ ꯑꯗꯨꯒꯤ ꯑꯩꯈꯣꯏꯒꯤꯗꯤ ꯑꯗꯨꯝ ꯀꯔꯤꯍꯥꯏꯁꯦꯔꯥ ꯋꯥꯟ ꯊꯥꯔꯇꯤꯗ ꯃꯥꯜꯂꯦ ꯍꯣꯏ
ꯋꯥꯟ ꯊꯥꯔꯇꯤꯗ ꯀꯔꯤ ꯇꯤꯝꯅꯣ ꯑꯣ ꯋꯥꯎ ꯏꯪꯂꯦꯟꯁꯨ ꯁꯥꯟꯅꯔꯅꯤ ꯑꯣ ꯏꯪꯂꯦꯟ ꯈꯪꯗꯦ ꯌꯦꯡꯁꯤꯔꯥ ꯈꯪꯗꯦ ꯑꯩꯗꯤ
ꯈꯪꯗꯦ ꯑꯩꯁꯨ ꯐꯖꯅ ꯅꯤꯡꯁꯤꯡꯕ ꯉꯝꯗꯦ ꯑꯗꯨ ꯑꯣꯏꯔꯁꯨ ꯂꯩꯏꯗꯤ ꯂꯩꯏꯕꯅꯦ
ꯎꯝ ꯆꯥꯛ ꯆꯥꯔꯕ꯭ꯔꯣ
ꯆꯥꯗ꯭ꯔꯤꯌꯦ ꯆꯥꯁꯦꯔꯅ ꯇꯥꯎꯕꯅꯦ ꯑꯗꯣ ꯉꯁꯤ ꯏꯃꯥꯟꯅꯕꯤ ꯑꯃꯗꯣ ꯏꯁꯩ ꯇꯝꯕ ꯆꯠꯄ ꯑꯗꯨꯒꯤ ꯏꯊꯟꯇ ꯆꯥꯅꯤꯡꯗꯕ ꯑꯩꯗꯣ ꯑꯗꯣ ꯑꯁꯦ ꯏꯃꯥꯟꯅꯕꯤ ꯆꯔꯁꯇꯥ
ꯑꯣ ꯑꯣ ꯑꯃꯗꯣꯔꯣ ꯇꯔꯨꯡ ꯇꯔꯨꯡ ꯆꯥꯔꯁꯤꯗ ꯅꯣꯏꯅ ꯆꯠꯂꯤꯁꯦ ꯅꯠꯇ꯭ꯔꯒ ꯅꯪ ꯀꯩ ꯍꯥꯏꯇꯔꯦ ꯑꯣ ꯑꯣ ꯃꯥꯗꯤ ꯏꯁꯩꯒꯤ ꯂꯥꯏꯟꯗ ꯆꯠꯄ꯭ꯔꯥ
ꯂꯩꯃꯤꯟꯅꯕ ꯅꯨꯄꯤꯗꯣ ꯕꯨꯋꯥꯟꯗꯣ ꯑꯩꯅ ꯀꯣꯜ ꯇꯧꯔꯒ ꯆꯥꯛ ꯆꯥꯈ꯭ꯔꯕ꯭ꯔꯣ ꯆꯥꯗ꯭ꯔꯗꯤ ꯆꯥꯃꯤꯟꯅꯁꯦ ꯑꯩ ꯏꯊꯟꯇ ꯆꯥꯅꯤꯡ ꯆꯥꯕ ꯇꯥꯟꯕ ꯍꯥꯏꯕꯒꯤ ꯆꯥꯛ ꯆꯥꯈ꯭ꯔꯁꯦ ꯍꯥꯏꯅ ꯂꯥꯎꯕꯅꯦ ꯍꯧꯖꯤꯛꯇꯣ
ꯑꯣ ꯕꯨꯋꯥꯟꯁꯨ ꯂꯩꯕ꯭ꯔꯣ ꯂꯩꯔꯤꯕ꯭ꯔꯣ ꯍꯧꯖꯤꯛꯐꯥꯎ
ꯂꯩꯔꯤꯌꯦ ꯑꯈꯣꯏ ꯈꯣꯏꯗꯤꯗꯨꯝ
ꯎꯝ ꯃꯥꯒꯤ ꯎꯝ ꯃꯅꯥꯎ ꯅꯨꯄꯥꯗꯤ
ꯃꯅꯥꯎ ꯅꯨꯄꯥꯗꯣ ꯂꯥꯁ ꯃꯟꯒꯤ ꯂꯩꯕꯅꯦ ꯑꯗꯣ ꯍꯟꯗꯛꯇꯤ ꯂꯩꯇ꯭ꯔꯦ ꯊꯕꯛ ꯇꯧꯕ ꯆꯠꯈ꯭ꯔꯦ ꯍꯥꯏꯌꯦ ꯊꯥ ꯑꯃ ꯑꯅꯤꯗꯤ ꯃꯥꯁꯨ ꯐ꯭ꯔꯤꯗ ꯂꯥꯏꯕꯅꯦꯗ ꯃꯇꯝ ꯐꯠꯇꯦꯅ ꯃꯆꯦꯅ ꯂꯥꯞꯄ ꯃꯐꯝꯗ ꯊꯕꯛ ꯇꯧꯍꯟꯅꯤꯡꯗꯦꯅ
ꯊꯕꯛ ꯀꯩ ꯊꯕꯛ
ꯈꯪꯗꯦꯗ ꯀꯔꯤ ꯊꯕꯛꯔꯥ ꯀꯦꯐꯦꯒꯨꯝꯕꯗ ꯊꯕꯛ ꯇꯧꯕ꯭ꯔꯥ ꯅꯍꯥꯟꯗꯤ ꯁꯤ ꯄꯥꯎ ꯎꯝ ꯑꯩꯈꯣꯏ ꯂꯩꯀꯥꯏꯗ ꯋꯔꯛꯁꯣꯞ ꯂꯩꯌꯦꯅ ꯑꯗꯨꯗ ꯊꯥ ꯑꯃ ꯁꯨꯕ꯭ꯔ ꯎꯗꯕ꯭ꯔꯥ ꯇꯧꯕꯅꯦ ꯍꯥꯟꯅ ꯑꯗꯣ ꯃꯥꯁꯨ ꯇꯣꯛꯈ꯭ꯔꯕ ꯑꯃꯨꯛ ꯊꯥ ꯑꯃ ꯄꯩꯁꯥꯁꯨ ꯄꯤꯗꯕꯅꯤꯅ ꯃꯣꯏꯅ ꯇ꯭ꯔꯦꯅꯤꯡ ꯑꯣꯏꯕꯒꯤ ꯍꯩꯕ ꯀꯥꯟꯗꯅ ꯄꯤꯕ ꯍꯧꯔꯅꯤ ꯍꯥꯏꯌꯦ ꯑꯗꯨꯒꯤ ꯄꯩꯁꯥ ꯊꯣꯛꯇꯕꯅꯤꯅ ꯃꯥꯁꯨ ꯇꯟꯕ ꯃꯥꯜꯂꯦ ꯃꯥꯒꯤ ꯔꯤꯆꯥꯔꯁ ꯐꯥꯎꯗꯤ ꯂꯩꯇꯕꯅꯤꯅ ꯃꯆꯦꯅ ꯑꯗꯨꯝ ꯃꯔꯛ ꯃꯔꯛꯇ ꯇꯧꯕꯤꯕ ꯑꯗꯨꯒꯤ
ꯑꯉꯥꯡ ꯅꯠꯇ꯭ꯔꯣ ꯃꯥꯏꯗꯣ ꯃꯥꯗꯣ ꯑꯉꯥꯡ ꯅꯠꯇ꯭ꯔꯣ
ꯑꯁ ꯑꯉꯥꯡꯅꯦ ꯀ꯭ꯂꯥꯁ ꯊ꯭ꯔꯤ ꯀꯥꯔꯒ ꯀꯥꯕ ꯇꯣꯛꯈ꯭ꯔꯦꯗ ꯁ꯭ꯀꯨꯜ
ꯀ꯭ꯂꯥꯁ ꯊ꯭ꯔꯤ
ꯎꯝ ꯑꯁ ꯅꯤꯁꯥꯒꯨꯝꯕ ꯆꯨꯔꯨꯞꯒꯨꯝꯕꯗꯨ ꯆꯥꯕ ꯍꯧꯎꯈ꯭ꯔꯦ ꯑꯗꯨꯝ ꯑꯥ ꯑꯁ
ꯑꯁ ꯂꯣꯏꯔꯦꯍꯦ ꯃꯗꯨꯒꯨꯝꯕ ꯇꯧ ꯍꯧꯔꯥ
ꯃꯥꯗꯣ ꯐꯖꯥꯅ ꯁ꯭ꯀꯨꯜ ꯀꯥꯔꯗꯤ ꯀꯥ ꯐꯥꯒꯗꯕ ꯃꯆꯦꯁꯨ ꯃꯊꯟꯇ ꯋꯥꯕꯅꯤꯅ
ꯑꯥ ꯑꯥ ꯍꯣꯏ ꯍꯣꯏ ꯆꯨꯝꯃꯦ ꯃꯊꯟ ꯇꯔꯣ ꯕꯨꯋꯥꯟ ꯃꯊꯟ ꯇꯔꯣ ꯃꯣꯏꯒꯤ ꯌꯨꯝꯗ ꯊꯕꯛ ꯁꯨꯕ
ꯑꯣ ꯃꯣꯏꯒꯤ ꯈꯨꯟꯒꯤ ꯅꯨꯄꯤ ꯑꯃꯒ ꯂꯩꯃꯤꯟꯅꯩꯌꯦ ꯍꯟꯗꯛꯇꯤ
ꯎꯝ ꯎꯝ
ꯗꯨꯒ ꯑꯥ ꯃꯆꯤꯟ ꯃꯅꯥꯎꯗꯤ ꯌꯨ ꯃꯣꯏꯒꯤ ꯌꯨꯝꯗꯁꯨ ꯂꯩꯕ꯭ꯔꯣ
ꯃꯆꯤꯟ ꯃꯅꯥꯎ ꯌꯨꯝꯗ ꯂꯥꯛꯑꯦ ꯍꯣꯏ ꯃꯥꯒꯤ ꯃꯕꯨꯡ ꯑꯃ ꯂꯩꯕꯅꯦ
ꯎꯝ ꯎꯝ
ꯅꯨꯄꯤ ꯊꯤꯈ꯭ꯔꯦ ꯅꯨ- ꯄꯤ ꯊꯤꯈ꯭ꯔꯦꯕ ꯑꯉꯥꯡ ꯂꯩꯈ꯭ꯔꯦ
ꯑꯣ ꯃꯥꯒꯤ ꯕ꯭ꯔꯗꯔꯗꯨꯔꯣ
ꯍꯣꯏ ꯑꯉꯥꯡꯗꯣ ꯆꯍꯤ ꯑꯃꯗꯤ ꯁꯨꯗꯤ ꯁꯨꯗ꯭ꯔꯤꯌꯦ ꯍꯥꯏꯌꯦ
ꯑꯣ ꯎꯝ ꯑꯣ ꯑꯉꯥꯡꯁꯨ ꯂꯩꯈ꯭ꯔꯦ
ꯑꯉꯥꯡ ꯂꯥꯏꯈ꯭ꯔꯦ ꯍꯣꯏ ꯃꯥ ꯆꯍꯤ ꯑꯃ ꯁꯨꯕ꯭ꯔꯥ ꯁꯨꯗꯕ꯭ꯔꯥ ꯈꯪꯗꯦ
ꯑꯣ ꯑꯣ ꯎꯝ ꯀꯩ ꯏꯟꯖꯥꯡ ꯊꯣꯡꯕ꯭ꯔꯣ ꯅꯣꯏ
ꯆꯥꯛ ꯑꯩꯅ ꯊꯣꯡꯗꯦ ꯑꯩꯗꯣ ꯉꯁꯤ ꯑꯥ ꯏꯃꯥꯟꯅꯕꯤ
ꯏꯃꯥꯟꯅꯕꯤꯒ ꯍꯈꯣꯏ ꯄꯥꯎ ꯄꯥꯎꯄ ꯅꯈꯣꯏꯗ ꯀꯣꯏꯕ ꯆꯠꯄ ꯑꯗꯨ ꯑꯗꯨꯒ ꯍꯣꯏꯖꯤꯖꯤ ꯄꯨꯏꯅꯦ ꯖꯣꯟꯒꯤꯅꯦ ꯑꯗꯨꯁꯨ ꯁꯦꯟꯗꯥꯥꯎ ꯊꯥꯕ
ꯑꯣ ꯑꯣ ꯑꯣ ꯊꯥꯈ꯭ꯔꯕꯣ
ꯊꯥꯈ꯭ꯔꯦ ꯍꯌꯦꯡꯅꯦ ꯑꯃꯨꯛ ꯆꯠꯀꯅꯤ ꯍꯥꯏꯌꯦ ꯑꯗꯨꯒꯤ
ꯑꯄꯣꯁꯇ ꯊꯥꯕ꯭ꯔꯥ ꯅꯠꯇ꯭ꯔꯒ
ꯅꯠꯇꯦꯍꯦ ꯌꯨꯝꯗ ꯊꯥꯕꯅꯦ ꯑꯈꯣꯏꯒꯤ ꯂꯥꯏꯟ ꯆꯠꯄꯗꯣ
ꯑ ꯖꯨꯋꯥꯟꯒꯤ ꯆꯄꯥꯎꯗꯨꯗ ꯅꯪꯅ ꯂꯩꯔꯛꯏꯔꯣ
ꯎꯝ ꯑꯩꯅ ꯅꯍꯥꯟ ꯂꯩꯕꯅꯤ ꯂꯩꯕꯤꯕꯅꯤꯕ ꯊꯥ ꯑꯃ
ꯑꯣ
ꯊꯥ ꯑꯃꯗꯤ ꯍꯦꯜꯂꯝꯅꯤꯕ ꯑꯩꯅ ꯇꯣꯡꯕꯗꯣ ꯊꯥ ꯑꯃ ꯑꯅꯤ ꯁꯨꯔꯝꯅꯤ ꯑꯗꯨ ꯑꯣꯏꯔꯁꯨ ꯗꯨ ꯃꯄꯥꯟ ꯊꯣꯛꯇꯕꯅꯤꯅ ꯌꯨꯝꯗ ꯑꯗꯨꯝ ꯂꯩꯕꯅꯤꯅ ꯌꯥꯗꯤ ꯌꯥꯕꯅꯦꯕ ꯌꯥꯕꯅꯤꯗ ꯃꯣꯏꯒꯤꯗꯤ ꯆꯍꯤ ꯑꯃ ꯒꯨꯝꯕ ꯇꯣꯡꯕ ꯌꯥꯔꯗꯤ ꯌꯥꯔꯦꯗ
ꯑꯣꯏ ꯑꯗꯨꯒꯤ
ꯍꯟꯗꯛ ꯆꯍꯤꯁꯨ ꯍꯟꯗꯛ ꯆꯍꯤꯁꯨ ꯍꯥꯞ ꯀꯦꯔꯥ ꯍꯥꯞꯄꯔꯣꯏꯒꯦꯔꯥ ꯈꯪꯗꯦꯗ ꯃꯣꯏꯗꯤ ꯌꯥꯝ ꯊꯨ ꯊꯨꯅ ꯀꯥꯏꯌꯦ ꯀ꯭ꯔꯤꯔ ꯈꯪꯗꯦ ꯍꯣꯏꯒꯤ ꯆꯄꯥꯎ ꯑꯃꯗ ꯊꯥ ꯆꯍꯤ ꯑꯃꯒꯨꯝꯕ ꯍꯥꯞꯄ ꯌꯥꯏꯌꯦꯅ
ꯎꯝ
ꯑꯗꯣ ꯈꯪꯗꯦ ꯃꯣꯏꯗꯤ ꯀꯔꯤ ꯇꯥꯎꯕꯒꯤꯔꯥ
ꯃꯣꯏꯒꯤꯗꯤ ꯃꯣꯏꯒꯤ ꯁꯥꯏꯖꯁꯦ ꯌꯥꯝꯅ ꯑ ꯆꯦꯟꯁ ꯆꯥꯎꯍꯜꯂꯦꯕꯗꯨꯅ
ꯊꯨ ꯊꯨꯅ ꯇꯧꯕꯒꯤꯔ ꯈꯪꯗꯦ
ꯑꯥ ꯄꯥꯎꯄꯥꯅ ꯄꯥꯎꯄꯥꯅ ꯍꯥꯏꯔꯣ ꯅꯪ ꯉꯁꯥꯏ ꯍꯥꯏꯕꯗꯣ
ꯎꯝ ꯍꯣꯏ ꯏꯃꯥꯟꯅꯕꯤꯕꯤꯒꯤ ꯅꯨꯄꯥꯗꯣ
ꯏꯝꯐꯥꯜꯗ ꯂꯩꯕ꯭ꯔꯣ
ꯍꯣꯏ ꯃꯣꯏꯒꯤ ꯀꯔꯤꯅꯣ ꯇꯝꯅꯤꯡꯉꯥꯏ ꯈꯔ ꯂꯩꯕꯤꯒꯦ ꯇꯥꯅꯤꯡꯉꯥꯏ ꯂꯩꯥꯏꯕꯒꯤꯅꯤ ꯍꯥꯏꯌꯦ ꯍꯣꯏ
ꯑꯣ ꯂꯩꯃꯤꯟꯅꯕ꯭ꯔꯥ ꯅꯠꯇ꯭ꯔꯒ ꯃꯣꯏ ꯑꯇꯣꯞꯄ ꯔꯦꯟꯇꯔꯣ ꯅ
ꯑ ꯑ ꯃꯊꯟꯗ ꯂꯩꯕꯅꯦꯗꯥ
ꯑꯣ ꯑꯣ ꯑꯣ ꯃꯣꯏ ꯕꯤꯒ
ꯑꯣꯏꯕ ꯃꯥꯜꯂꯦ ꯃꯣꯏ ꯃꯣꯏꯅ ꯏꯁꯄꯣꯟꯁꯔ ꯇꯧꯕ ꯃꯥꯜ
ꯑꯣ ꯑꯣ
ꯍꯩꯅꯧꯁꯨ ꯆꯥꯅꯤꯡꯉꯥꯏ ꯂꯥꯛꯑꯣ ꯍꯥꯏꯌꯦ ꯑꯗꯨꯒꯤ ꯆꯥꯕ ꯌꯥꯝꯗꯕ ꯃꯥꯜꯂꯦ ꯍꯟꯗꯛꯇꯤ
ꯍꯩꯅꯧ ꯀꯩ ꯍꯩꯅꯧꯅꯣ
ꯍꯩꯉꯥꯎ ꯃꯦꯡꯒꯣꯗꯣ
ꯑ ꯃꯦꯡꯒꯣ ꯑꯣ ꯑꯣ ꯍꯩꯅꯧ ꯑ
ꯍꯧꯖꯤꯛ ꯄꯥꯎꯆꯦꯟꯅꯁꯨ ꯂꯥꯛꯔꯒ ꯑꯃꯨꯛ ꯍꯟꯈ꯭ꯔꯦ
ꯒꯩꯕꯥ
ꯀꯩ ꯌꯦꯟꯖꯥꯡ ꯆꯥꯔꯛꯏꯅꯣ ꯃꯣꯏꯗ
ꯀꯔꯤꯕ
ꯀꯔꯤ ꯌꯦꯟꯖꯥꯡ ꯆꯥꯕ꯭ꯔꯣ ꯃꯣꯏꯗ ꯃꯣꯏꯒꯤ ꯌꯨꯝꯗ
ꯆꯥꯛ ꯆꯥꯗꯦꯗꯥ ꯍꯣꯏ ꯁꯤ ꯀꯔꯟ ꯊꯣꯡꯉꯥꯒ ꯑꯃꯨꯛ ꯍꯜꯂꯛꯄꯅꯦ
ꯑꯣ
ꯑꯗꯨꯒ ꯑꯁꯤ ꯌꯥꯎꯔꯒ ꯀꯔꯤꯔꯥ ꯅꯍꯋꯥꯝꯗꯣ ꯐꯨꯠꯂꯒ ꯂꯩꯕ ꯑꯗꯣ ꯑꯃꯨꯛ ꯆꯥꯕ ꯑꯗꯨꯒꯤ ꯑꯩꯈꯣꯏꯁꯨ ꯆꯥꯛ ꯂꯥꯝꯗꯥꯕꯒꯤ ꯍꯧꯖꯤꯛꯐꯥꯎ ꯆꯥꯗ꯭ꯔꯤꯌꯦ
ꯑꯥ ꯑꯥ ꯅꯍꯋꯥꯝ ꯅꯍꯋꯥꯝꯁꯨ ꯌꯥꯝꯅ ꯍꯥꯎꯋꯦ
ꯁ꯭ꯋꯤꯠ ꯀꯣꯔꯟꯗꯣ ꯍꯟꯗ꯭ꯔꯦꯠ ꯌꯥꯡꯈꯥꯏꯒꯤ ꯑꯍꯨꯝ ꯎꯝ ꯍꯥꯎꯗꯤ ꯍꯥꯎꯋꯦ ꯍꯣꯏ ꯍꯣꯏ ꯌꯥꯡꯈꯩꯒꯤ ꯑꯍꯨꯝ ꯄꯤꯌꯦ ꯍꯥꯏꯌꯦ
ꯅꯦ
ꯑꯦ ꯑꯈꯣꯏ ꯈꯨꯗꯗꯤ
ꯅꯠꯇ꯭ꯔꯒ ꯑꯄꯤꯛꯄꯗꯨꯔꯣ
ꯆꯥꯝꯃꯒꯤ ꯇꯔꯨꯛ ꯃꯉꯥꯒꯨꯝꯕ ꯑꯗꯨꯝ ꯄꯤꯌꯦ ꯍꯣꯏ ꯍꯨꯟꯗꯨꯗꯤ ꯀꯃꯥꯏꯅ ꯄꯤꯕ꯭ꯔꯥ
ꯍꯟꯗ꯭ꯔꯦꯠ ꯆꯞ ꯃꯥꯟꯅꯩꯌꯦ ꯍꯟꯗ꯭ꯔꯦꯗ ꯉꯁꯤ ꯑꯩꯈꯣꯏꯒꯤꯁꯨ ꯃꯃꯤꯒ ꯏꯕꯥꯅꯤꯁꯨ ꯂꯧꯋꯦꯕꯀꯣ ꯍꯟꯗ꯭ꯔꯦꯠꯒꯤ ꯇꯔꯨꯛ ꯇꯔꯦꯠꯇꯤ ꯑꯣꯏꯔꯝꯃꯅꯤ ꯈꯟꯕꯗ
ꯎꯝ ꯐ꯭ꯔꯦꯁ ꯑꯣꯏꯔꯦꯗꯤ ꯑꯗꯨꯝ ꯁ꯭ꯋꯤꯠ ꯀꯣꯔꯟꯗꯤ ꯅꯨꯃꯤꯠ ꯑꯃ ꯑꯅꯤ ꯊꯝꯁꯨ ꯑꯗꯨꯝ ꯍꯥꯎꯗꯤ ꯍꯥꯎꯏꯗ
ꯎꯝ ꯁ꯭ꯋꯤꯠ ꯀꯣꯔꯟ ꯅꯠꯇꯦ ꯀꯩ ꯍꯥꯏꯕ ꯃꯣꯏꯅ ꯍꯥꯏꯕꯗꯣ ꯂꯥꯎꯗ ꯍꯧꯕꯥꯗꯣ
ꯑꯣ
ꯎꯝ
ꯆꯤꯡꯒꯤ ꯂꯥꯎꯗ ꯍꯥꯎꯕꯗꯨ ꯊꯣꯛ
ꯑꯥ ꯑꯥ ꯍꯣꯏ ꯍꯥꯎꯈ꯭ꯔꯦ ꯌꯥꯝꯅ ꯍꯥꯎꯋꯤ ꯑꯥ ꯕ꯭ꯂꯣꯛꯀꯤ ꯀꯔꯣꯟꯗꯨꯗꯤ ꯑꯁ ꯌꯥꯝꯅ ꯍꯥꯎꯇꯦꯅ
ꯑꯗꯨꯗꯤ ꯍꯣꯏ ꯉꯁꯤ ꯍꯦꯛꯂꯒ ꯆꯥꯗ꯭ꯔꯗꯤ ꯌꯥꯥꯎꯗꯕꯅꯦ ꯑꯗꯨꯕꯨꯗꯤ
ꯑꯥ ꯍꯣꯏ ꯍꯌꯦꯡ ꯀꯥꯏ ꯆꯠꯇꯣꯏꯅꯣ
ꯍꯌꯦꯡꯗꯤ ꯌꯨꯝꯗ ꯂꯥꯏꯅꯤꯡꯉꯥꯏ ꯃꯥꯜꯂꯦ
ꯎꯝ
ꯅꯦꯛꯁ ꯃꯥꯟꯗꯩ ꯑꫭꯏꯔ ꯊꯕꯛ ꯇꯥꯎꯕ ꯍꯥꯎꯈ꯭ꯔꯁꯤꯔ ꯈꯪꯗꯦ ꯑꯩꯁꯨ ꯆꯦꯗ ꯑꯗꯨꯝ ꯂꯩꯕ ꯁꯔꯨꯛꯄꯨꯗꯤ ꯈꯪꯗꯦꯗꯥ ꯊꯤꯕ ꯇꯥ꯭ꯔꯦꯅ
ꯎꯝ ꯎꯝ
ꯈꯤꯇꯪ ꯈꯤꯇꯪ ꯑꯣꯏꯔꯁꯨ ꯑꯩꯒꯤ ꯈꯛꯇ ꯀꯣꯟꯅꯔꯗꯤ ꯌꯥꯔꯦ ꯑꯩꯅ ꯁꯤꯗꯦ ꯊꯕꯛ ꯁꯤꯗꯗꯤ ꯊꯕꯛ ꯋꯥꯕꯨꯗꯤ ꯋꯥꯕ ꯄꯩꯁꯥ ꯌꯥꯝ ꯌꯥꯝ ꯀꯨꯏꯕꯒꯤ ꯇꯟꯕ ꯍꯥꯏꯔꯁꯨ ꯇꯥꯎꯅꯤꯡꯉꯥꯏꯗꯤ
ꯎꯝ ꯎꯝ ꯊꯕ ꯍꯦꯛ ꯂꯣꯏꯔꯒ ꯄꯩꯁꯥ ꯄꯤꯔꯤꯗꯤ ꯐꯥꯕ
ꯑ ꯈꯔ ꯋꯥꯔꯁꯨ ꯂꯤꯁꯤꯡ ꯇꯔꯥꯒꯨꯝꯕ ꯄꯤꯔꯗꯤ ꯑꯁ ꯊꯥꯊꯥ ꯅꯠꯇꯦꯗ ꯇꯔꯦꯠ ꯅꯤꯄꯥꯜꯒꯨꯝꯕ ꯄꯤꯔꯗꯤ ꯌꯥꯒꯅꯦꯕ ꯑꯗꯨ
ꯎꯝ ꯂꯨꯄꯜ ꯑꯁ ꯑꯗꯨꯕꯨꯗꯤ ꯂꯦꯛꯑꯦ ꯏꯝꯐꯥꯜꯗ ꯂꯩꯕꯅꯤꯅꯅꯦ ꯑꯇꯩꯗꯤ ꯌꯥꯝꯅ ꯂꯤꯛꯄꯗꯤ ꯂꯤꯛꯄꯅꯦ
ꯐ꯭ꯔꯤꯗ ꯑꯣꯏꯔꯗꯤ ꯇꯥꯔꯨꯛ ꯈꯥꯛꯇ ꯑꯣꯏꯔꯁꯨ ꯀꯥꯏꯗꯦꯕ
ꯑꯗꯨꯅꯤ ꯔꯦꯟꯇꯣ ꯑꯦꯀꯣꯃꯣꯗꯦꯁꯟꯗ ꯐꯖꯅ ꯂꯩꯔꯗꯤ ꯐꯥꯒꯗꯕ ꯃꯣꯏ ꯑꯩꯈꯣꯏꯅ ꯔꯦꯟ ꯄꯤꯗꯨꯒ ꯃꯦꯁꯤꯡ ꯄꯤꯁꯨ ꯃꯦꯁ ꯃꯦꯁꯀꯤꯁꯨ ꯇꯧꯋꯦꯅ ꯑꯗꯨꯅ ꯄꯩꯁꯥ ꯂꯣꯏ ꯆꯪꯈ꯭ꯔꯦ ꯑꯃꯗꯨꯗ
ꯑꯗꯨꯅꯦ ꯍꯣꯏ ꯂꯤꯁꯤꯡ ꯑꯍꯨꯝꯒꯨꯝꯕ ꯑꯩꯈꯣꯏ ꯈꯨꯠꯇ ꯄꯥꯏꯅꯤꯡꯉꯥꯏ ꯊꯣꯛꯄꯗꯤ ꯌꯥꯏꯑꯦꯕ ꯑꯗꯣ ꯂꯤꯁꯤꯡ ꯇꯔꯨꯛ ꯈꯛꯇ ꯑꯣꯏꯕꯅꯤ ꯔꯦꯟ ꯒꯤꯅꯦ ꯃꯦꯠꯆꯀꯤꯅꯦ ꯑꯣꯔꯗꯥ ꯂꯤꯁꯤꯡ ꯑꯃꯒꯨꯝꯕ ꯉꯥꯛꯇ ꯑꯗꯨꯝ ꯂꯦꯝꯕꯅꯦ ꯑ ꯔꯤꯆꯔꯆꯀꯨꯝꯕ ꯊꯥ ꯈꯨꯗꯤꯡꯒꯤ ꯇꯧꯅꯤ
ꯍꯣꯏ
ꯐꯠꯁ ꯀꯨꯝꯕ ꯁꯝꯄꯨꯒꯨꯝꯕ ꯀꯔꯤꯒ꯭ꯔꯅꯣ ꯁꯟꯁꯀ꯭ꯔꯤꯟꯒꯨꯝꯕ ꯂꯥꯎꯈ꯭ꯔꯗꯤ ꯑꯁ
ꯄꯦꯠꯁꯇ ꯄꯩꯁꯥ ꯌꯥꯝꯅꯁꯨ ꯆꯪꯕꯅꯦ ꯑꯗꯨꯒ ꯁꯟ
ꯄꯦꯠꯁꯇ ꯇꯣ ꯂꯥꯢꯔꯤꯌꯦ ꯁꯥꯏꯟꯁ ꯢꯁꯀꯔꯦꯟ ꯁꯟꯁꯀ꯭ꯔꯤꯟꯗ ꯇꯥꯡꯕꯅꯦ ꯊꯥ ꯑꯃ ꯑꯅꯤ ꯄꯥꯏꯔꯗꯤ ꯑꯗꯨꯝ ꯂꯣꯏꯌꯦꯅ ꯅꯨꯡꯇꯤꯒꯤ ꯆꯠꯂꯗꯤ
ꯑꯃ ꯍꯣꯏꯅꯦ ꯊꯥ ꯑꯅꯤ ꯍꯥꯏꯅꯨ ꯊꯥ ꯑꯃꯗ ꯌꯥꯝꯅ ꯆꯪꯕꯅꯦ
ꯎꯝ ꯅꯨꯡꯇꯤꯒꯤ ꯆꯥꯠꯔꯗꯤ ꯍꯥꯞꯇꯕꯁꯨ ꯌꯥꯗꯦ ꯌꯨꯝꯗ ꯂꯩꯔꯤ ꯍꯟꯗꯛꯇꯤ ꯄꯥꯛ ꯍꯥꯞꯇꯦ ꯅꯨꯄꯥꯟ ꯊꯣꯛꯄ ꯅꯨꯃꯤꯠ ꯈꯛꯇ ꯍꯥꯞꯄꯦ ꯑꯩꯈꯣꯢꯗꯤ
ꯑꯩꯁꯨꯅꯦ ꯌꯨꯝꯗ ꯂꯩꯔꯤꯗꯤ ꯍꯥꯞꯇꯦ
ꯇꯥꯡꯁꯨ ꯇꯥꯡꯉꯦ ꯑꯩꯈꯣꯏꯁꯨ ꯌꯥꯝ ꯀꯔꯤ ꯍꯥꯏꯁꯤꯔꯥ ꯃꯣꯔꯦꯒꯤꯗꯨꯗꯤ ꯄꯥꯏꯅꯤꯡꯗꯅꯕ ꯍꯣꯡꯉꯁꯨ
ꯑꯥ ꯑꯣ ꯀꯩ ꯁꯟꯁꯀ꯭ꯔꯤꯟ ꯄꯥꯏꯕꯅꯣ ꯗꯣꯔꯦꯟꯒꯤ
ꯁꯤ ꯑ ꯀꯨꯏꯈꯔꯦ ꯂꯩꯠꯃꯤ ꯑꯗꯨꯒꯥ ꯗꯔ ꯍ ꯆ ꯃꯔꯛ ꯃꯔꯛ ꯄꯥꯏꯌꯦ ꯑꯩꯒꯤ ꯏꯅꯦ ꯂꯩꯕꯥꯛꯖꯥꯛꯇꯣ ꯌꯥꯝꯗꯤ ꯌꯥꯝꯗ꯭ꯔꯦꯗ ꯑꯣꯏꯔꯁꯨ
ꯑ ꯑꯩꯅ ꯄꯂꯥꯝꯗ ꯑꯣꯏꯅ ꯄꯥꯏꯌꯦ
ꯑꯗꯣ ꯐꯖꯕ꯭ꯔꯥ ꯑꯗꯣ ꯄꯥꯏꯕ ꯅꯨꯡꯉꯥꯏꯕ꯭ꯔꯥ
ꯀꯩꯕ
ꯄꯂꯥꯝꯗꯣ ꯄꯥꯏꯕ ꯅꯨꯡꯉꯥꯏꯕ꯭ꯔꯕ
ꯑꯥ ꯑꯩꯒꯤ ꯏꯁꯀꯤꯟꯗꯗꯤ ꯌꯥꯏ ꯑꯗꯨꯒ ꯌꯥꯝꯅꯗꯤ ꯁ꯭ꯋꯦꯇꯤꯗꯤ ꯑꯣꯏꯌꯦ ꯈꯪꯗꯦ ꯇꯥꯕ꯭ꯔꯣ ꯍꯜꯂꯣ ꯇꯥꯕ꯭ꯔꯣ
ꯍꯣꯏ ꯇꯥꯏꯌꯦ ꯇꯥꯏꯌꯦ
ꯑꯥ ꯑꯥ
ꯅꯣꯏ ꯁꯤ ꯏꯃꯥꯗꯤ ꯇꯨꯝꯈ꯭ꯔꯕ꯭ꯔꯣ
ꯑ ꯍꯣꯏꯒꯃꯤ ꯏꯗꯤꯠꯇꯁꯥꯏ ꯍꯣꯠꯁꯄꯣꯠ ꯂꯥꯎꯒ ꯂꯧꯔꯒ ꯍꯧꯖꯤꯛꯇꯤ ꯇꯨꯝ ꯈꯔ ꯃꯥꯜꯂꯝꯃꯤ
ꯌꯦꯡꯕ ꯆꯠꯂꯣꯢ ꯍꯥꯏꯕ꯭ꯔꯣ ꯃꯥꯁꯨ
ꯃꯥꯁꯦ ꯉꯁꯤꯗꯤ ꯇꯣꯛꯀꯅꯤ ꯀꯥꯏꯅ